ꯑꯣ
ꯑꯣ ꯒꯨꯗ ꯃꯣꯔꯅꯤꯡ
ꯍꯥꯕ꯭ꯔ
ꯇꯥꯏ ꯇꯥꯏ
ꯉꯔꯤꯔꯤꯕ
ꯅꯨꯡꯉꯥꯏꯔꯤ ꯍꯥꯏꯕ ꯇꯥꯔꯦꯗ ꯑꯦ ꯊꯕꯛ ꯁꯨꯔꯤꯕ꯭ꯔꯣ
ꯍꯣꯏ
ꯑ ꯊꯕꯛ ꯌꯥꯝ ꯀꯜꯂꯦꯀꯣ ꯃꯤꯒꯤ
ꯁꯨꯔꯒ ꯆꯥ ꯍꯥꯏꯅ ꯏꯔꯕꯅꯤꯅ ꯎꯄꯥꯏ ꯂꯩꯇꯦꯗꯣ
ꯍꯥꯏꯁ ꯎꯄꯥꯏꯗꯤ ꯂꯩꯌꯦꯗ
ꯀꯔꯤ ꯎꯥꯏ ꯇꯥꯛꯄꯤꯤ ꯑꯁ
ꯑꯁꯦꯡꯕ ꯅꯪ ꯑꯩ ꯍꯥꯏꯔꯀꯥꯟꯗ ꯁꯨꯗꯕꯤꯗ ꯑꯗꯨꯝ ꯆꯥꯕ ꯌꯥꯕ ꯍꯥꯏꯒꯦ
ꯍꯣꯏ ꯍꯥꯏꯌꯣ
ꯎꯝ ꯑꯩꯈꯣꯏꯗ ꯌꯨꯝ ꯄꯥꯜꯂꯛꯑꯣ
ꯑꯥ ꯑꯗꯨ ꯑꯣꯏꯔꯗꯤ ꯑꯁ ꯑꯁ ꯑꯗꯨꯗꯤ ꯅꯪ ꯅꯪ ꯑꯃꯨꯛꯀ ꯁꯨꯒꯗꯕ ꯑꯗꯨꯗꯤ ꯀꯃꯥꯏꯅ ꯆꯥꯁꯤ ꯍꯥꯏꯕ꯭ꯔꯥ ꯅꯪꯁꯨ ꯁꯨꯗꯕꯤꯗ ꯂꯩꯔꯗꯤ ꯃꯨꯛꯀꯥ ꯆꯥꯛ ꯌꯦꯟꯁꯥꯡ ꯅꯪ ꯅꯪ ꯍꯧꯖꯤꯛ ꯍꯥꯏꯔꯤꯕꯗꯨꯗꯤ ꯁꯨꯗꯕꯤꯗ ꯆꯥꯅꯤꯡꯉꯥꯏ ꯍꯥꯏꯕ ꯅꯠꯇ꯭ꯔꯣ
ꯔ ꯑꯗꯨ ꯁꯥꯔꯦ
ꯁꯤꯗꯤ ꯋꯥꯗꯧꯅꯤꯅꯦ
ꯑꯥ
ꯎ ꯋꯥꯔꯣꯏꯗ꯭ꯔꯥ ꯑꯗꯨꯗꯤ ꯆꯥꯛ ꯆꯥꯗ꯭ꯔꯒ ꯁꯤꯗꯕꯗꯣ ꯑꯩꯗꯤ ꯇꯜꯂꯦ ꯁꯨꯔꯒꯁꯨ ꯆꯥꯔꯒꯦ
ꯋꯥꯔꯁꯨ ꯀꯩꯅꯣ ꯋꯥꯃꯤꯟꯅꯕ ꯇꯥꯕꯅꯤꯅꯦ
ꯎꯝ ꯑꯗꯣ ꯅꯪꯅꯅꯤꯅ
ꯎ ꯐꯁ ꯍꯥꯏꯅ ꯄꯣ
ꯆꯥꯗ꯭ꯔꯤ ꯈꯣꯡꯕꯗꯤ ꯂꯣꯏꯔꯦ
ꯀꯔꯦꯟ ꯁꯥꯡꯅꯕ
ꯌꯦꯟꯁꯥꯡꯗꯤ ꯉꯔꯥꯡꯒꯤ ꯔꯥꯁꯃꯥ ꯌꯦꯟꯁꯥꯡ ꯂꯩꯔꯤ ꯑꯗꯨꯒꯤ ꯀꯥꯡꯉꯥꯎ ꯑꯃꯨꯛꯀ ꯁꯦꯝꯕ
ꯑꯣ
ꯅꯪꯗꯤ
ꯑꯩꯗꯤ ꯆꯥꯈ꯭ꯔꯦ
ꯑꯣ ꯉꯟꯂꯦꯅ
ꯍꯣꯏ ꯉꯟꯕ ꯉꯟꯗꯕ ꯈꯪꯗꯦꯗ
ꯅꯆꯥ ꯁ꯭ꯀꯣꯜ ꯊꯤꯅꯤꯡꯉꯥꯏꯔ
ꯍꯥꯥ
ꯅꯆꯥ ꯁ꯭ꯀꯨꯜ ꯊꯤꯟꯅꯤꯡꯉꯥꯏ ꯉ ꯅꯆꯥ ꯑꯣꯏꯒꯦꯔꯥ
ꯑꯩ ꯍꯣꯏ ꯏꯆꯥ ꯅꯠꯇꯦ ꯏꯁꯨ ꯅꯨꯄꯤꯀꯣ
ꯑꯥ ꯑꯁ ꯑꯗꯨꯗꯤ ꯌꯥꯝ ꯑꯍꯟ ꯑꯣꯏꯔꯝꯅꯦ
ꯎꯝ
ꯅꯨꯄꯥ ꯑꯍꯟꯗꯨꯔ
ꯍꯣꯏ ꯅꯪ ꯌꯥꯝ ꯈꯪꯉꯦꯅ
ꯎꯝ ꯑꯩꯗꯤ ꯑꯗꯨꯝ ꯎꯕꯅꯦ
ꯑꯦꯁ ꯅꯪ ꯑꯩꯕꯨ ꯂꯨꯝꯕ ꯃꯥꯜꯂꯤꯕꯨ
ꯅꯪ ꯈꯪꯗ꯭ꯔꯣ ꯅꯍꯥꯟꯅ ꯑꯩ ꯅꯪꯕꯨ ꯂꯨꯝꯃꯨꯅꯦ
ꯑ ꯍꯣ
ꯅꯪ ꯂꯝꯕꯤꯗ ꯆꯦꯛꯁꯤꯟꯅ ꯆꯠꯂꯣꯀꯣ ꯅꯠꯇ꯭ꯔꯗꯤ ꯑꯩ ꯐꯥꯔꯅꯤ ꯁꯀꯨꯕꯦꯅ
ꯑꯣ
ꯋꯥꯏꯔꯒꯀꯣ ꯐꯥꯗꯧꯕ
ꯎꯝ ꯐꯥꯎ ꯐꯥꯎ ꯐꯥꯎ ꯅꯪꯅꯕꯨ ꯐꯥꯒꯦ ꯍꯥꯏꯔꯗꯤ ꯐꯥꯗ꯭ꯔꯤꯉꯩꯗ ꯑꯩ ꯅꯣꯏ ꯌꯨꯝꯗ ꯑꯗꯨꯝ ꯂꯥꯛꯑꯝꯃꯒꯦ
ꯑꯗꯨꯗꯤ ꯐꯔꯛꯄꯅꯤꯗ
ꯑꯁ ꯅꯪ ꯐꯥꯔ ꯀꯥꯟꯗ ꯄꯩꯁꯥ ꯄꯥꯝꯃꯨꯗ꯭ꯔꯣ ꯒꯥꯔꯤ ꯊꯥꯎ ꯍꯥꯞꯅꯕ ꯑꯗꯨ ꯁꯔꯨꯛꯄꯨꯗꯤ ꯅꯣꯏꯗ ꯂꯥꯛꯑꯒ ꯑꯗꯨꯒꯤ ꯄꯩꯁꯥꯅ ꯏꯕꯥꯅꯤ ꯆꯥꯃꯤꯟꯅꯔꯒ ꯑꯗꯨꯝ ꯑꯩꯅ
ꯉꯁꯤ ꯀꯔꯤ
ꯑꯩ ꯍꯥꯏꯕꯁꯦ ꯌꯥꯝ ꯐꯕ ꯉꯁꯤꯔꯣ ꯎꯝ ꯉꯁꯤꯁꯦ ꯉꯁꯤꯁꯦ ꯂꯧ ꯆꯠꯇꯧ ꯃꯥꯜꯂꯦ
ꯑꯣ ꯅꯣꯏꯒꯤ ꯂꯧ ꯂꯣꯏꯗ꯭ꯔꯤꯕ꯭ꯔꯥ
ꯍꯧꯗ꯭ꯔꯤꯌꯦ ꯅꯣꯡ ꯆꯨꯗꯕꯒꯤ
ꯑꯣ ꯅꯍꯥꯟꯗꯣ ꯅꯣꯡ ꯐꯖꯅ ꯆꯨꯋꯦ ꯑꯩꯈꯣꯏꯗꯗꯤ
ꯅꯨꯉꯥꯏꯅꯤ ꯑꯗꯨꯗꯤ
ꯉꯔꯥꯡꯒ ꯉꯁꯤ ꯈꯛꯇꯅꯦ ꯋꯦꯗꯔ ꯈꯔ ꯐꯔꯛꯄꯗꯣ
ꯅꯣꯏꯗ ꯅꯨꯡꯁꯥ ꯌꯥꯝ ꯁꯥꯕ꯭ꯔꯥ
ꯍꯣꯏ ꯌꯥꯝ ꯁꯥꯏꯌꯦ ꯅꯪ ꯍꯦꯟꯅ
ꯑꯗꯨ ꯑꯣꯏꯔꯗꯤ ꯂꯥꯎ ꯆꯠꯅꯤꯡꯉꯥꯏ ꯋꯥꯔꯅꯤꯅ ꯆꯠꯂꯅꯨ
ꯑꯦ ꯑꯗꯨꯃꯥꯏ ꯊꯦꯝꯂꯛꯀꯥꯅꯨꯀꯣ
ꯆꯠꯂꯨꯅꯨ ꯏꯕꯥꯅꯤ ꯑꯗꯨꯝ ꯋꯥꯔꯤ ꯁꯥꯟꯅꯔꯒ ꯂꯩꯔꯤꯁꯦ ꯑꯩꯈꯣꯏꯗ ꯀꯣꯏꯔꯛꯑꯣ ꯁꯤꯡꯖꯨ ꯆꯥꯁꯦ ꯍꯣꯏ
ꯑꯗꯨ ꯑꯣꯏꯔꯗꯤ
ꯎꯝ ꯅꯪ ꯑꯩꯈꯣꯏ ꯌꯨꯝ ꯃꯐꯝ ꯈꯪꯉꯤꯅ ꯑꯗꯨꯗ ꯑꯗꯨꯝ ꯂꯈ꯭ꯔꯣ ꯀꯣ
ꯅꯪ ꯌꯨꯝ ꯃꯐꯝꯗꯨꯗꯤ ꯈꯪꯗꯦꯕꯀꯣ ꯑꯗꯨꯕꯨ ꯅꯪꯒꯤ ꯊꯝꯃꯣꯏ ꯃꯐꯝꯗꯨꯗꯤ ꯈꯪꯉꯦꯕ
ꯎꯝ ꯅꯣꯏꯒꯤ ꯌꯨꯝꯗꯨꯅꯀꯣ ꯌꯨꯝ ꯑꯍꯨꯝꯗꯣ ꯀꯥꯂꯒ ꯂꯥꯛꯑꯣ ꯑꯗꯨꯒ ꯃꯊꯛ ꯔꯣꯝꯗ ꯂꯥꯛꯑꯣ
ꯃꯊꯛꯔꯣꯝꯗ ꯑꯣꯏ
ꯑꯃꯨꯛꯀꯥ ꯃꯊꯛꯇꯥ ꯀꯥꯎꯑꯣ ꯑꯗꯨ ꯑꯣꯏꯔꯗꯤ ꯑꯩꯈꯣꯏ ꯌꯨꯝ ꯂꯩ ꯑꯗꯨꯅꯤ
ꯑꯆꯥꯆꯥꯆꯥ
ꯕ꯭ꯂꯣꯛ ꯃꯅꯥꯛꯇ
ꯑꯠꯆꯥ ꯑꯠꯆꯥ ꯂꯣꯛꯇꯣ ꯏꯁꯤꯡ ꯆꯦꯟꯕ꯭ꯔꯥ
ꯍꯣꯏ ꯉꯥꯁꯨ ꯂꯩꯕꯅꯦ ꯉꯥ ꯐꯥꯕ ꯆꯠꯁꯦ
ꯑꯦ ꯑꯩꯗꯤ ꯉꯍꯥ ꯌꯥꯝ ꯆꯥꯅꯤꯡꯉꯤ
ꯎꯝ ꯍꯣꯏ ꯅꯣꯏꯒꯤ ꯅꯣꯏꯒꯤ ꯂꯧꯕꯨꯛꯇꯨꯗ ꯊꯔꯣꯏ ꯂꯩꯗ꯭ꯔꯣ
ꯊꯔꯣꯏ ꯍꯣꯏ ꯅꯣꯡ ꯇꯥꯔꯛꯑꯗꯤ ꯌꯥꯝ ꯂꯩꯔꯅꯤ ꯅꯣꯡ ꯇꯥꯗꯕꯒꯤꯀꯣ
ꯑꯣ ꯅꯣꯡ ꯇꯥꯗ꯭ꯔꯗꯤ ꯂꯣꯏ ꯁꯤꯔꯕꯅꯦ
ꯎꯝ ꯃꯈꯥꯗ ꯂꯩꯔꯝꯅꯤ ꯂꯣꯏꯅ
ꯑꯣ
ꯅꯣꯡ ꯇꯔꯥ ꯀꯥꯟꯗ ꯊꯣꯛꯂꯛꯀꯅꯤ ꯑꯃꯨꯛꯀꯥ
ꯊꯣꯛꯂꯛꯄ ꯃꯇꯝꯗꯨꯗ ꯑꯩꯕꯨꯁꯨ ꯀꯥꯎꯕꯀꯣ ꯑꯩ ꯊꯔꯣꯏ ꯈꯨꯝꯅꯤꯡꯉꯥꯏ ꯂꯥꯛꯀꯦ
ꯅꯪ ꯊꯔꯣꯏꯗꯨꯒ ꯑꯩꯒꯤ ꯊꯔꯣꯏꯗꯨꯒ ꯅꯪꯒꯤ ꯉꯥꯗꯣ ꯑꯗꯨꯝ ꯁꯤꯟꯅꯔꯥꯁꯦꯕꯒꯣ
ꯍꯣꯏ ꯑꯀꯪꯕ ꯆꯥꯒꯦꯔꯥ ꯅꯠꯇ꯭ꯔꯒ ꯐ꯭ꯔꯦꯁ ꯆꯥꯒꯦꯔꯥ ꯑꯀꯪꯕ ꯆꯥꯒꯦ ꯍꯥꯏꯔꯗꯤ ꯍꯧꯖꯤꯛꯇꯤ ꯑ ꯑꯗꯨꯗꯣ ꯃꯆꯥ ꯑꯣꯏꯔꯁꯨ ꯌꯥꯏꯀꯣ
ꯌꯥꯏ ꯌꯥꯏ ꯀꯩꯁꯨ ꯀꯥꯏꯗꯦ
ꯑꯗꯨ ꯉꯥꯔꯤꯗꯤ ꯉꯥꯗ ꯆꯤꯡꯕ꯭ꯔꯥ
ꯉꯥꯔꯤꯗꯗꯤ ꯉꯥꯁꯤꯡꯗ꯭ꯔꯦ ꯏꯕꯦꯝꯃ
ꯍꯅ ꯃꯥꯥꯟ ꯅꯪ ꯉꯥꯔꯤꯁꯨ ꯁꯦꯝꯅꯤꯅ
ꯎꯝ ꯆꯣꯝꯗꯤ ꯆꯣꯝꯃꯦꯕ
ꯑꯗꯨ ꯀꯃꯥꯏꯅ ꯇꯧꯕ꯭ꯔꯥ ꯁꯨꯝꯗꯤ ꯆꯨꯝꯃꯤ ꯑꯗꯨꯥꯟ ꯂꯥꯟꯅꯤꯡꯉꯥꯏꯁꯨ ꯇꯧꯕ꯭ꯔꯥ
ꯁꯨꯝ ꯃꯁꯨ ꯆꯥꯕ ꯌꯥ ꯍꯥꯏꯕꯗꯤ ꯉꯥꯅꯤ ꯍꯥꯏꯕꯗꯤ ꯌꯥꯅꯤ ꯅꯪ ꯅꯪ ꯅꯨꯡꯁꯤꯅꯕ ꯂꯩꯔꯒ ꯁꯛ ꯈꯪꯅꯕ ꯅꯨꯄꯥꯗ ꯌꯨꯝ ꯄꯥꯗꯅꯤꯗ ꯑꯩꯒꯤ ꯅꯨꯡꯁꯤꯅꯕꯗꯤ ꯃꯥꯅꯦ ꯍꯥꯏꯕ ꯌꯥꯕ꯭ꯔꯕ
ꯎꯝ ꯅꯪꯁꯨ ꯇꯧꯗꯣꯏꯔꯣ
ꯌꯥꯕꯖꯥꯠꯅꯦ ꯅ ꯀꯩꯗꯧꯔꯤꯒꯦ ꯎꯝ ꯑꯩꯁꯨꯅꯤ ꯃꯄꯥꯟ ꯂꯝꯅꯤꯅ ꯂꯩꯇꯦꯗꯨ ꯅꯨꯡꯁꯤꯕꯕꯨꯗꯤ ꯅꯪꯕꯨ ꯅꯨꯡꯁꯤꯕ
ꯑꯣ ꯌꯨꯝ ꯄꯥꯝꯕꯗꯤ ꯑꯇꯣꯞꯄꯕꯨ ꯄꯥꯟꯕ꯫
ꯁꯤ ꯅꯠꯇꯔꯗꯤ ꯑꯥ
ꯅꯨꯡꯗꯤ ꯑꯩꯕꯨ ꯅꯨꯡꯁꯤꯕ ꯍꯥꯏꯕ꯭ꯔꯥ꯫
ꯑꯥ ꯁꯤꯅꯦ
ꯅꯥꯆꯤꯟ ꯊꯤꯒꯅꯣ ꯍ ꯍ
ꯍꯨꯝ ꯍꯨꯝ ꯍꯤ ꯍꯤ ꯁꯤ ꯊꯣꯍꯜꯂꯤꯁꯦ ꯅꯪꯅꯅꯦ ꯑꯗ꯭ꯔꯣ ꯅꯪꯅ ꯍꯥꯟꯅ ꯑꯩꯕꯨ ꯀꯣꯜ ꯇꯧꯔꯛꯑꯗꯤ ꯁꯨꯃꯥꯏ ꯊꯣꯛꯀꯦꯔꯣ
ꯑꯗꯨ ꯑꯣꯏꯔꯗꯤ ꯀꯣꯜꯁꯦ ꯊꯝꯕ ꯌꯥꯔꯣꯏꯕꯣ ꯅꯪ
ꯎꯝ
ꯅꯍꯥꯟꯅꯗꯒꯤ ꯅꯪꯕꯨ ꯉꯥꯏꯔꯤꯕꯅꯦ꯫
ꯑꯣ ꯅꯪꯅ ꯉꯥꯏꯕꯒꯤꯅꯤꯅꯦ ꯁꯤ
ꯁꯨꯃꯥꯏꯅ ꯇꯧꯔꯤꯁꯦ꯫
ꯎꯝ ꯑꯗꯨ ꯅꯪꯀꯣ
ꯎꯝ
ꯅꯪ ꯍꯂꯛ ꯍꯂꯛ ꯇꯔꯗꯤ ꯑꯩꯗꯤꯒꯣ
ꯎꯝ
ꯆꯥ ꯌꯥꯝ ꯆꯥꯔꯒ ꯇꯨꯝꯈ꯭ꯔꯅꯤ꯫
ꯑꯣ ꯇꯨꯝꯔꯒ
ꯎꯝ ꯎꯝ ꯇꯨꯝꯃꯒ ꯑꯩꯗꯤ ꯅꯨꯡꯉꯥꯏꯅꯕ ꯄꯣꯠ ꯐꯣꯟ ꯌꯦꯡꯒꯅꯤ꯫
ꯎꯝ ꯍꯨꯝ ꯅꯪꯗꯤ ꯕꯣꯜ ꯌꯦꯡꯗ꯭ꯔꯣ꯫
ꯎꯝ ꯕꯣꯜꯗꯤ ꯌꯦꯡꯗꯦꯗ ꯁꯅꯥꯕꯗꯤ ꯌꯦꯡꯉꯦ꯫
ꯑꯗꯨꯒꯤꯅꯦꯕ ꯅꯪ ꯌꯥꯝ ꯑꯦꯛꯇꯤꯞ ꯇꯧꯔꯤꯁꯦ꯫
ꯑꯗꯨꯅꯦ ꯕꯣꯜꯗꯤ ꯌꯦꯡꯗꯕ ꯌꯥꯔꯣꯏꯕ꯫
ꯎꯝ ꯅꯪ ꯈꯛꯇꯅꯤꯀꯣ ꯑꯗꯨ ꯑꯗꯨꯗ ꯂꯥꯡꯔꯒ ꯂꯩꯕꯗꯣ꯫
ꯑꯩ ꯌꯥꯝ ꯂꯥꯡꯉꯕꯣ꯫
ꯎꯝ ꯅꯍꯥꯟꯗꯨꯅꯅꯦ ꯑꯩ ꯌꯦꯡꯉꯔꯣꯏ꯫
ꯎꯝ ꯎ ꯑꯗꯨ ꯑꯩꯅ ꯂꯥꯡꯉꯤꯗꯣ ꯃꯔꯝ ꯃꯔꯝ ꯌꯥꯝ ꯂꯩꯕꯅꯤꯀꯣ꯫ ꯑꯗꯨꯏ ꯅꯪ ꯍꯥꯏꯔꯗꯤ ꯂꯥꯡꯉꯔꯣꯏ
ꯎꯝ ꯅꯪꯒꯤ
ꯀꯩꯅꯣ ꯅꯪꯒꯤ ꯈꯣꯟꯗꯣ ꯅꯪꯒꯤ ꯈꯣꯟꯗꯣ ꯍꯣꯏ ꯑꯃꯨꯛ ꯆꯞꯄꯒ ꯂꯩꯌꯦ꯫
ꯎꯝ ꯅꯔꯚꯁ ꯆꯠꯄꯒꯤꯅꯦ꯫
ꯎꯝ ꯅꯦꯋꯥꯔꯛꯁꯨ ꯅꯔꯕꯁ ꯆꯠꯄ ꯍꯧꯔꯦ꯫
ꯑ ꯅꯪ ꯂꯧꯔꯗꯤꯀꯣ꯫
ꯎꯝ
ꯐꯣꯟ ꯐꯣꯟꯁꯨ ꯃꯄꯨꯒ ꯃꯥꯟꯅꯕꯅꯤꯅ
ꯑꯆꯥꯆꯥꯆꯥ
ꯃꯄꯨ ꯃꯄꯨ ꯅ꯭ꯔꯚ꯭ꯁ ꯆꯠꯂꯗꯤ
ꯎꯝ
ꯃꯄꯨ ꯅꯔꯕꯁ ꯆꯠꯂꯗꯤ ꯐꯣꯟꯁꯨ ꯆꯠꯀꯗꯕꯅꯦ
ꯑꯦ ꯑꯗꯨꯃꯥꯏꯅ ꯇꯧꯕ꯭ꯔꯥ
ꯅꯪꯒꯤꯗꯤ ꯁꯨꯃꯥꯏꯅ ꯇꯧꯅꯗꯕ꯭ꯔꯥ
ꯑꯩꯗꯤ ꯑꯗꯨꯃꯥꯏꯅ ꯇꯧꯗꯦꯕꯨ
ꯑꯗꯨ ꯑꯣꯏꯔꯗꯤ ꯅꯪꯒꯤ ꯐꯣꯟ ꯅꯠꯇꯦ ꯃꯤꯉꯣꯟꯗ ꯄꯤꯈ꯭ꯔꯣ
ꯂꯪꯊ‌ꯣꯛꯑꯒꯦ
ꯑ‌ꯣ
ꯑꯩꯒꯤ ꯈꯥꯎ ꯃꯅꯨꯡꯗ
ꯍꯣꯏ
ꯎꯝ ꯅꯪ ꯑꯩꯕꯨ ꯄꯥꯎ ꯐꯥꯎꯅꯕ ꯉꯝꯗꯦ ꯀꯞꯀꯅꯤꯀꯣ
ꯊꯝꯕ ꯌꯥꯗꯦꯀꯣ
ꯎꯝ ꯍꯧꯖꯤꯛ ꯃꯊꯟꯇ ꯃꯨꯠꯈ꯭ꯔꯗꯤ ꯅꯪ ꯑꯩꯕꯨ ꯅꯨꯡꯁꯤꯕꯒꯤꯅꯤ
ꯑꯁ ꯌꯥꯗ‌ꯦ ꯃꯨꯠ ꯃꯨꯠꯍꯜꯂꯔꯣꯏ ꯃꯨꯠ ꯃꯨꯠꯂꯣꯏꯗ ꯃꯨꯠꯂꯔꯣꯏ
ꯁꯨꯛꯊꯝ ꯊꯝꯕ ꯌꯥꯔꯣꯏ ꯅꯪ
ꯑꯥ ꯑꯩ ꯅꯨꯡꯁꯤꯕꯒꯨꯝꯅ ꯐꯣꯟꯁꯨ ꯃꯨꯠꯂꯔꯣꯏꯗ
ꯑꯥꯏ ꯋꯥꯔꯤꯗꯤꯕ ꯎꯝ ꯍꯨ